ꯕ꯭ꯔ ꯇꯥꯏ ꯇꯥꯏꯌꯦ
ꯀꯩꯗꯧꯔꯤꯅꯣ
ꯑꯩ ꯐꯤꯗꯝꯕꯨ ꯋꯥꯔꯤ ꯁꯥꯕ ꯂꯣꯏꯔꯦ
ꯎꯝ
ꯃꯥ ꯍꯣꯏ ꯃꯥ ꯆꯤꯡꯀꯥꯌꯦ ꯍꯥꯏꯌꯦ ꯑꯗꯣ ꯆꯤꯡ ꯀꯥꯔꯒ ꯏꯔꯨꯈꯤꯒꯦꯀꯣ ꯍꯥꯏꯅ ꯂꯧꯈ꯭ꯔꯦ ꯊꯝꯈ꯭ꯔꯦ ꯏꯁꯇ꯭ꯔꯤ ꯊꯥꯏꯅꯒꯤ ꯋꯥꯔꯤ ꯁꯥꯕ ꯁꯥꯕꯅꯤꯗ
ꯀꯔꯤ ꯀꯔꯤ ꯋꯥꯔꯤ
ꯑꯥ ꯍꯣꯁꯇꯦꯜꯒꯤ ꯍꯣꯁꯇꯦꯜꯒꯤ ꯃꯇꯝꯗ ꯌꯦꯂꯣꯒꯤ ꯋꯥꯔꯤ ꯁꯥꯔꯛꯄꯗꯨꯗ ꯑꯩ ꯃꯨꯠ ꯂꯩꯇ꯭ꯔꯕ
ꯅꯪ ꯃꯨꯠ ꯂꯩꯌꯦ ꯈꯪꯉꯦ ꯅꯪ ꯑꯩꯈꯣꯏ ꯆꯥꯛ ꯆꯥꯕ ꯈꯨꯗꯤꯡ ꯑꯩꯈꯣꯏ ꯑꯅꯤ ꯋꯥꯔꯤ ꯂꯤꯕꯗꯣ
ꯍꯣꯏ ꯍꯧꯖꯤꯛꯇꯤ ꯑꯩ ꯅꯨꯡꯉꯥꯏꯇꯦꯕ ꯑꯗꯨ ꯅꯤꯡꯁꯤꯡꯉꯒꯀꯣ
ꯃꯤꯃꯣꯔꯤꯡ ꯏꯁꯄ꯭ꯔꯤꯡꯕꯦꯛ ꯀꯥꯏꯅꯀꯣ ꯇꯧꯔꯅꯤ
ꯑꯗꯨ ꯑꯗꯨꯒꯤ ꯃꯣꯔꯤꯗꯤ ꯐꯥꯕ ꯅꯠꯇꯦ ꯃꯥꯅ ꯑꯩꯕꯨ ꯎꯁꯤꯠꯇꯕꯤꯒꯤ ꯃꯦꯃꯣꯔꯤꯅꯦ ꯑꯩꯁꯨ ꯃꯉꯣꯟꯗꯒꯤ ꯍꯦꯟꯅ ꯐꯕ ꯐꯪꯒꯅꯤꯗ
ꯄꯕꯨꯡ ꯐꯥꯡꯉꯁꯤꯗꯤ
ꯐꯪꯗꯦ ꯑꯗꯨꯒꯤ
ꯄꯥꯕꯨꯡꯗꯒꯤ ꯍꯦꯟꯅ ꯐꯥꯕ ꯃꯤ ꯌꯥ ꯂꯥꯏꯔꯔꯣꯏ ꯅꯪ ꯃꯥꯕꯨ ꯊꯥꯗꯣꯔꯒ ꯆꯠꯂꯗꯤꯀꯣ ꯑꯁꯦꯡꯕ ꯅꯪ ꯑꯁ ꯄꯥꯕꯨꯡꯒꯤ ꯃꯅꯥꯛ ꯍꯦꯛ ꯄꯥꯕꯨꯡꯅ ꯍꯦꯜꯂꯤꯀꯣ ꯅꯪ ꯅꯤꯡꯁꯤꯡꯂꯛꯀꯅꯤꯗ
ꯂꯩꯒꯅꯤꯗꯥ ꯂꯩꯒꯅꯤꯗꯥ
ꯂꯩꯔꯔꯣꯏ ꯅꯪꯒꯤ ꯀꯔꯤ ꯊꯕꯥꯛ ꯆꯠꯄ꯭ꯔ ꯉꯁꯤ
ꯑꯩ ꯉꯁꯤ ꯑꯟꯇꯤ ꯊꯕꯛ ꯑꯃ ꯆꯠꯃꯤꯟꯅꯁꯦ ꯍꯥꯏꯕ ꯑꯟꯇꯤ ꯃꯥ ꯀꯧꯕꯒꯤ ꯑꯩꯖꯨ ꯆꯠꯄ ꯍꯤꯡꯒꯣꯏ ꯑꯩꯈꯣꯏ ꯑꯍꯨꯝ ꯆꯠꯂꯦ ꯑꯗꯣ ꯍꯂꯥꯛꯑꯗꯤ ꯊꯦꯡꯉꯦ ꯑꯁ ꯋꯥꯏꯌꯦ ꯀꯗꯥꯏꯗꯒꯤ
ꯋꯥꯔꯁꯨ ꯑꯁ ꯅꯣꯏ ꯑꯅꯤꯗꯤ ꯋꯥꯏ ꯑꯩ ꯈꯪꯉꯦ ꯅꯣꯏ ꯑꯅꯤꯗꯤ ꯆꯠꯄꯗꯣ ꯋꯥ ꯌꯥꯝ ꯉꯥꯡꯔꯒ ꯑ ꯑ ꯅꯣꯏꯒꯤ ꯑꯅꯤꯒꯤ ꯅ ꯅ ꯅꯣꯏ ꯑꯅꯤꯒꯤ ꯃꯈꯣꯟꯗꯣ ꯑꯩ ꯇꯥꯏꯌꯦ ꯑꯩ ꯍꯧꯖꯤꯛ ꯑꯗꯨꯒ ꯀꯔꯤ ꯍꯥꯏꯁꯤꯔ ꯂꯥꯎꯔꯒ ꯁꯥꯎꯕꯒꯨꯝ ꯇꯥꯎꯔꯒ ꯀꯣ ꯁꯥꯎꯗꯤ ꯁꯥꯎꯕ ꯅꯠꯇꯕ ꯁꯥꯎꯕꯒꯨꯝ ꯉꯥꯡꯔꯒ ꯑꯩꯩ ꯅꯣꯛꯅꯤꯡꯉꯦ ꯑꯩꯗꯤ ꯅꯨꯡꯁꯤꯑꯦꯗꯥ ꯅꯪ ꯅꯃꯤꯡꯁꯨ ꯀꯨꯏꯔꯦ ꯃꯥꯒꯤ ꯈꯨꯠꯇꯤ ꯐꯥꯔꯛ ꯐꯥꯔꯈ꯭ꯔꯣ ꯐꯥꯔꯕꯣ
ꯂꯣꯏ ꯐꯥꯔꯦ
ꯐꯥꯔꯦ
ꯎꯝ ꯐꯔꯦ ꯑꯩꯅ ꯃꯥꯅ ꯃꯥꯅꯤ ꯑꯩ ꯋꯤꯟꯗꯣꯗ ꯈꯪꯉꯟ ꯕꯗꯣ ꯈꯪꯕ꯭ꯔ
ꯍꯣꯏ ꯈꯪꯉꯦ ꯈꯪ
ꯑꯩ ꯂꯥꯛꯑꯒ ꯑꯗꯨ ꯋꯥꯔꯤ ꯁꯥꯔꯒ ꯅꯣꯛꯄꯅꯦꯕ
ꯑꯖꯤꯅ ꯍꯥꯏꯕꯂ
ꯎꯝ
ꯑꯟꯇꯤꯅ ꯀꯔꯤꯔ ꯅꯕꯅꯤꯅ ꯇꯧꯔꯤꯗꯣ ꯍꯥꯏꯅ ꯑꯟꯇꯤꯅ ꯍꯥꯏꯕꯗꯣ ꯀꯥꯎꯔꯕꯣ
ꯍꯣꯏ ꯀꯧꯋꯦ
ꯅꯪꯗꯤ ꯃꯤꯕꯨ ꯑꯣꯠꯂꯒ ꯑꯗꯨꯝ ꯀꯥꯎꯕ꯭ꯔꯣ
ꯑꯣꯠꯄ ꯅꯠꯇꯦ ꯀꯥꯎꯕ ꯑꯗꯨꯝ ꯇꯁꯦꯡꯅ ꯀꯥꯎꯕ ꯌꯦꯡꯉꯤ ꯑꯩꯗꯤ ꯅꯨꯡꯁꯤꯗꯕꯒꯤ ꯅꯣꯏ ꯅꯤꯒꯤ ꯋꯥꯔꯤꯁꯦ ꯂꯣꯏ ꯀꯥꯎꯔꯦꯗ
ꯆꯥꯛ ꯆꯥꯕ ꯂꯣꯏꯔꯒ ꯑꯩ ꯆꯥꯠꯈ꯭ꯔꯒ ꯑꯩꯒꯤ ꯋꯤꯟꯗꯣ ꯑꯩꯒꯤ ꯋꯤꯟꯗꯣ ꯃꯅꯥꯛꯇ ꯑꯗꯨꯝ ꯂꯩꯔꯤꯛ ꯄꯥꯏꯑꯦꯅ ꯄꯥꯗꯤ ꯄꯗꯦ
ꯑꯗꯣ ꯑꯩꯒꯤ ꯋꯤꯟꯗꯣꯗꯨꯗ ꯍꯥꯄꯤꯗꯣ ꯅꯪꯒꯤ ꯈꯨꯠ ꯊꯤꯜꯂꯛꯄꯗꯣ ꯀꯥꯎꯔꯕꯣ
ꯍ ꯀꯥꯎ ꯀꯥꯎꯗꯦꯗꯨꯗꯤ ꯅꯦꯅꯦꯅ ꯀꯥꯎꯔꯛꯄꯗꯨꯅꯤꯅ ꯀꯥꯎꯋꯦ ꯍꯥꯏꯕꯗꯨꯗꯣ
ꯅꯃꯥꯗꯤꯗꯣ ꯀꯩꯗꯧꯔꯤꯅꯣ ꯑ ꯍꯥꯏꯕꯗꯣ ꯑꯗꯨ ꯑꯩꯅ ꯌꯥꯝ ꯍꯦꯟꯅ ꯂꯥꯎꯕꯗꯣ ꯀꯪꯃꯟꯕꯒꯤ ꯑꯗꯨꯒꯨꯝꯕ ꯋꯥꯔꯤꯅꯤꯗꯥ
ꯑꯗꯨꯒ ꯅꯪꯒꯤ ꯔꯨꯝꯃꯦꯠ ꯑꯅꯧꯕ ꯂꯥꯛꯄ ꯃꯥꯒꯤ ꯆꯤꯡ ꯁꯦꯝꯃꯕꯗꯣ ꯃꯥꯒꯤ ꯐꯃꯨꯡꯅ
ꯑꯦꯀꯥꯔ ꯃꯌꯥꯝ ꯇꯧꯔꯒ ꯅꯍꯥꯟ ꯅꯪꯒꯤ ꯔꯨꯝ ꯑꯁ ꯁꯥꯕ ꯃꯐꯝꯗꯣ ꯗꯦꯜꯍꯤꯅꯦꯅ ꯑꯩꯅ ꯇꯧꯕꯗꯣ ꯅꯪ ꯔꯨꯝ ꯌꯥꯝ ꯆꯦꯟꯖ ꯇꯧꯕꯗꯣ ꯑꯃꯨꯛꯀ ꯅꯨꯄꯥ ꯑꯃꯨꯛꯀ ꯍꯣꯡꯂꯒ ꯆꯠꯄ ꯔꯨꯝ ꯑꯃ ꯂꯩꯁ ꯑꯗꯨꯅ ꯑꯗꯨꯒꯤ ꯔꯨꯝꯃꯦꯠꯇꯣ ꯃꯥ ꯆꯤꯟ ꯁꯦꯡꯂꯛꯄꯗꯣ ꯃꯥꯒꯤ ꯐꯃꯨꯡꯗ
ꯀꯩ ꯅꯤꯡꯁꯤꯡꯉꯕꯣ
ꯍꯣꯏ ꯍꯣꯏ ꯃꯥꯒꯤ ꯃꯥꯒꯤ ꯀꯣꯛ ꯍꯦꯛ ꯃꯊꯛꯗꯨꯗ ꯑꯩꯗꯤ ꯌꯥꯝ ꯌꯥꯝ ꯌꯥꯜꯂꯒꯀꯣ ꯌꯥꯝ ꯅꯣꯛꯅꯤꯡꯉꯤ
ꯅꯣꯛꯅꯤꯡꯕꯀꯣ ꯑꯃꯨꯛꯀ ꯅꯤꯡꯁꯤꯡꯉꯗꯤ
ꯎꯝ ꯑꯩꯗꯤ ꯀꯥꯎꯔꯦ ꯃꯥꯕꯨ ꯍꯥꯏꯗꯤ ꯀꯥꯎꯔꯦ ꯍꯥꯏꯕꯣ ꯃꯥꯒꯤ ꯋꯥꯔꯤꯗꯣ
ꯀꯔꯤ ꯅꯪ ꯉꯁꯥꯏ ꯍꯥꯏꯕꯗꯣ ꯈꯔ ꯑꯅꯣꯏꯕ ꯅꯨꯄꯤꯒꯤ ꯋꯥꯔꯤ ꯁꯤꯗ ꯍꯥꯟꯅ ꯂꯩꯃꯤꯟꯅꯕꯗꯣ ꯑꯗꯨꯁꯨ ꯌꯥꯝ ꯅꯣꯛꯅꯤꯡꯏ
ꯀꯔꯤ ꯍꯥꯏꯁꯦ ꯌꯥꯝ ꯑꯉꯥꯡ ꯑꯉꯥꯡꯁꯨ ꯇꯥꯏꯌꯦꯀꯣ ꯂꯥꯏꯔꯤꯛ ꯄꯥꯗꯣꯏꯗ ꯇꯨꯝꯔꯒ ꯂꯩꯔꯦ ꯑꯈꯣꯏ ꯑꯅꯤ ꯉꯥꯡꯔꯒ ꯂꯩꯕꯗꯣ ꯂꯥꯏꯔꯤꯛꯀ ꯄꯥꯗꯦꯅꯦ ꯅꯪ
ꯅꯠꯇꯦ ꯁꯦꯚꯤꯡ ꯀꯥꯎꯔꯒ ꯏꯔꯝꯗ꯭ꯔꯦ ꯍꯥꯏꯕꯗꯣ
ꯍꯣꯏ ꯂꯥꯛꯔꯒ ꯔꯤꯒ꯭ꯔꯦꯠꯀ ꯆꯠꯂꯦꯅ ꯉꯥꯡ ꯄꯨꯔꯛꯑꯦ ꯍꯥꯏꯑꯣ ꯗꯨꯝ ꯅꯣꯛꯅꯤ
ꯄꯦꯁꯀ ꯄꯤ ꯍꯥꯏꯌꯦ ꯃꯥꯅ
ꯀꯔꯤ ꯍꯥꯏꯁꯤꯔꯥ ꯃꯥꯁꯦ ꯑꯗꯨꯝ ꯅꯔꯕꯁ ꯆꯠꯄꯒꯤꯀꯣ ꯀꯥꯎꯔꯝ ꯀꯥꯎꯔꯝꯃꯅꯤ ꯃꯥꯁꯦ ꯍꯣꯏ ꯑꯗꯨ ꯌꯥꯝ ꯑꯉꯥꯡ ꯑꯣꯏꯔꯤꯕꯅꯦ ꯃꯥꯗꯣ
ꯁ꯭ꯀꯨꯜ ꯉꯟꯅꯁꯨ ꯀꯥꯕ ꯃꯥꯜꯂꯦ
ꯌꯥꯝ ꯅꯣꯛꯅꯤꯡꯉꯤꯀꯣ
ꯑꯩꯈꯣꯏ ꯍꯣꯁꯇꯦꯜ ꯂꯩꯕ ꯃꯇꯝꯗꯣ ꯆꯥꯛ ꯆꯥꯕ ꯈꯨꯟ ꯄꯤꯡ ꯌꯦꯂꯣꯒꯤ ꯋꯥꯔꯤ ꯁꯥꯔꯒ ꯅꯣꯛ
ꯅꯠꯇꯦ ꯅꯈꯣꯏ ꯑꯩ ꯅꯝꯐꯣꯏ ꯁ꯭ꯄꯣꯠ ꯂꯩꯕꯗ ꯑꯩ ꯑꯆꯥꯄꯣꯠ ꯌꯣꯟꯕ ꯂꯥꯛꯀꯅꯤ ꯍꯥꯏꯕꯗꯣ ꯑꯗꯨ ꯅꯪꯁꯨ ꯂꯥꯛꯑꯣ ꯍꯥꯏ ꯅꯪꯁꯨ ꯂꯥꯛꯑꯣ ꯍꯥꯏꯔꯒ ꯃꯥ ꯀꯔꯤꯅꯣ ꯍꯥꯏꯕꯗꯣ
ꯈꯣꯏ ꯌꯦꯝꯃꯤꯟꯅꯁꯦ ꯍꯥꯏꯔꯒ ꯑꯩꯗꯤ ꯀꯔꯤ ꯀꯔꯤ ꯊꯕꯛ ꯇꯧꯒꯅꯤ ꯑꯩꯗꯤ ꯊꯕꯛ ꯂꯩꯔꯔꯣꯏꯅ ꯀꯥꯏꯅ ꯀꯣ ꯑꯣꯖꯥꯗꯣ ꯑꯦꯁ ꯅꯣꯛꯅꯤꯡꯋꯥꯁꯦ ꯂꯥꯛꯀꯅꯤ ꯍꯣꯏ ꯑꯁꯦꯡꯕ ꯇꯧꯔꯗꯤꯀꯣ ꯃꯥꯗꯤ
ꯑꯩ ꯅꯠꯇꯦ ꯑꯩ ꯂꯥꯛꯀꯅꯤ ꯍꯥꯏꯕꯗꯣ ꯃꯥ ꯊꯥꯖꯕ꯭ꯔꯣꯕ
ꯊꯥꯖꯕ ꯃꯥꯜꯂꯦ ꯃꯥꯁꯨ
ꯌꯥꯝ ꯑꯉꯥꯡ ꯃꯆꯥ ꯃꯥꯜꯂꯦꯀꯣ
ꯎꯝ
ꯑꯗꯨ ꯀꯨꯝꯕꯗꯣ ꯊꯥꯖꯔꯗꯤ ꯑꯩꯅ
ꯊꯥꯖ ꯊꯥꯖꯕꯁꯨ ꯂꯩ ꯂꯩꯕꯨꯗꯤ ꯂꯩꯌꯦꯗ ꯍꯥꯏꯕꯗꯤ ꯈꯣꯏ ꯌꯥꯝ ꯄꯨꯜꯂꯤꯗꯅ ꯑꯗꯨꯒꯤ ꯀꯣꯏꯕꯒꯨꯝꯕ ꯂꯥꯛꯀ ꯑꯗꯨꯝ ꯈꯟꯕꯒꯤ ꯑꯣꯏꯔꯝꯒꯅꯤꯕ ꯃꯥꯗꯣ꯫
ꯅꯕꯥꯅꯤ ꯀꯣꯜ ꯇꯧꯕꯗ ꯍꯥꯏꯕ꯭ꯔꯥ?
ꯑꯥ ꯑꯥ ꯅꯠꯇꯦ ꯑꯩꯈꯣꯏꯒꯤ ꯅꯪ ꯅꯪꯒ ꯅꯥ ꯃꯟ ꯁꯦꯝꯕꯤ ꯇꯔꯥ ꯐꯥꯕꯤ ꯑꯩꯈꯣꯏ ꯑꯅꯤꯅꯦ ꯇꯥꯎꯕꯗꯨ꯫
ꯑꯗꯣ ꯀꯣ
ꯑꯣ ꯀꯣꯜꯗꯅꯦ ꯑꯩꯈꯣꯏ ꯑꯦ ꯀꯣꯜꯗꯔ ꯇꯦꯛꯁ ꯇꯔꯥ ꯑꯁ ꯅꯣꯛꯅꯤꯡꯕꯅꯦ ꯁꯨꯃꯥꯏꯅ ꯀꯥꯎ ꯁꯦꯅ ꯇꯧꯔ ꯄ꯭ꯔꯦꯟꯀ ꯇꯧꯔ ꯂꯩ꯫
ꯑꯩ ꯈꯪꯗ꯭ꯔꯤꯉꯥꯏꯗ ꯀꯔꯤ ꯃꯥꯕꯨ ꯋꯥꯔꯤ ꯁꯥꯕ꯫
ꯀꯥꯎꯔꯦ ꯑꯗꯨꯒꯨꯝꯕꯗꯤ ꯑꯩꯗꯤ꯫ ꯑ ꯅꯪ ꯌꯨꯝ ꯆꯠꯄ ꯃꯇꯝꯗꯔꯥ ꯇꯧꯕꯅꯦ ꯑꯗꯨꯗ ꯅꯪꯒꯤ ꯑꯪꯀꯥꯜ ꯑꯃꯁꯤ ꯂꯩꯈꯤꯕꯗꯣ ꯂꯩꯇ꯭ꯔꯒ ꯑ ꯗꯨꯒꯤ ꯑꯗꯨꯒꯤ ꯑꯗꯨꯋꯥꯏꯗ ꯃꯥꯜ ꯂꯤꯗ ꯅꯪ ꯂꯩꯇꯦ ꯅꯪ ꯂꯩꯇꯕꯒꯤ ꯑꯩ ꯑ ꯃꯣꯏꯒꯤ ꯃꯅꯥꯛꯇ ꯑꯩ ꯆꯠꯂꯦꯕ꯫
ꯑꯣ ꯑ ꯑ
ꯈꯪꯗꯦ ꯅꯪ ꯂꯩꯇꯦ ꯑꯗꯨ ꯀꯥꯟꯗ ꯍꯣꯁꯇꯦꯜ꯫
ꯍꯣ ꯍꯣꯏ ꯍꯣꯏ ꯑꯦ ꯑꯩ ꯍꯜꯂꯛꯑꯒ ꯅꯪꯅ ꯍꯥꯏꯕꯗꯣꯀꯣ꯫
ꯑꯣ ꯑꯁ ꯌꯥꯝ ꯅꯣꯛ ꯅꯤꯡꯕꯅꯦꯀꯣ꯫
ꯎꯝ ꯄ꯭ꯔꯦꯡꯛ ꯇꯧꯃꯟꯕꯒꯤ ꯃꯥ ꯑꯩꯈꯣꯏ ꯀꯩꯅꯣ ꯑꯩꯒꯤ ꯕꯥꯔꯗꯦꯁꯨ ꯄ꯭ꯔꯦꯡꯛ ꯇꯧꯕꯗꯣ ꯃꯥꯅ ꯍꯦꯞꯄꯤ ꯕꯥꯔ꯭ꯊꯗꯦ ꯇꯧꯔꯛꯄꯗꯣ꯫
ꯑꯗꯨꯒ ꯑꯁꯦꯡ ꯅꯨꯃꯤꯠꯇꯅ ꯑꯩꯅ ꯀꯔꯤꯒꯤ ꯊꯥꯔꯛꯇꯕ꯭ꯔꯥ ꯍꯥꯏꯔꯒꯥꯟꯗ ꯀꯣꯏ ꯅꯈꯣꯏꯗꯤ ꯄ꯭ꯔꯦꯡꯛ ꯇꯧꯃꯟꯕꯒꯤ ꯑꯩꯗꯤ ꯐꯥꯒꯤ ꯇꯧꯔꯅꯤ ꯈꯡꯉꯛꯑꯕꯣ ꯍꯥꯏꯕ꯫ ꯌꯥꯝ ꯅꯣꯛ
ꯌꯥꯝ ꯅꯣꯛꯅꯤꯉꯤꯒꯣ
ꯎꯝ
ꯅꯪ ꯑꯗꯨꯀꯥꯟꯗꯗꯤ ꯑꯁ ꯅꯪ ꯍꯣꯞ ꯌꯥꯝ ꯂꯩꯌꯦ ꯃꯥꯒꯤ ꯀꯔꯤ ꯍꯥꯏꯁꯤꯔ ꯃꯥꯁ ꯀꯦꯟꯅ ꯍꯣꯏ ꯅꯣꯏꯒꯤ
ꯅꯪꯁꯨ ꯈꯪꯉꯤꯅ ꯃꯥ ꯗꯨꯝ ꯀꯣꯜ ꯇꯧꯔꯛꯄꯗꯨ, ꯑꯍꯤꯡꯗ ꯀꯣꯜ ꯊꯝꯔꯒ ꯇꯨꯝꯕꯗꯣ꯫
ꯍꯣꯏ ꯇꯥꯜꯂꯦꯀꯣ ꯃꯥꯅ ꯑ ꯌꯨ
ꯃꯥꯁꯦ ꯑꯩ ꯈꯛꯇ ꯃꯥꯥꯟꯗꯦ ꯃꯤ ꯃꯌꯥꯝꯕꯨ ꯑꯗꯨꯃꯥꯏ ꯇꯧꯕ ꯃꯥꯥꯜꯂꯤ꯫ ꯃꯥꯗꯣ ꯑꯩ ꯈꯛꯇ ꯅꯠꯇꯕꯤꯗ ꯃꯤ ꯃꯌꯥꯝꯕꯨ ꯇꯧꯕ ꯃꯥꯜꯂꯦꯕ꯫
ꯍꯣꯏ ꯑꯅꯤ ꯈꯥꯡꯉꯦ ꯅꯪꯒ ꯑꯃ ꯀꯂꯨꯒꯤ ꯃꯃꯥꯟꯅꯕꯤꯗꯁꯨ
ꯁꯪꯕꯣꯟꯗꯗꯤ ꯁꯪꯕꯣꯟꯗꯗꯤ ꯁꯪꯕꯣꯟ
ꯔꯦ ꯁꯪꯕꯣꯟꯗꯤ ꯈꯪꯗꯦ꯫
ꯑꯝ ꯋꯥꯠꯂꯤ꯫
ꯑꯈꯣꯏꯒꯤ ꯃꯤꯔꯣ?
ꯑꯩ ꯀꯥꯎꯔꯦ, ꯑꯩ ꯀꯥꯎꯔꯦ ꯃꯃꯤꯡ꯫
ꯄꯥꯡꯗꯦ
ꯑꯗꯣ ꯑꯁ ꯌꯥꯝ ꯄꯥꯝꯃꯝꯃꯦ ꯍꯥꯏꯅ ꯍꯥꯏꯕꯗꯣ ꯑꯩꯗꯤ ꯑꯩꯉꯣꯟꯗꯒꯤ ꯍꯥꯟꯅ ꯅꯪꯒꯤ ꯅꯃꯥꯟꯅꯕꯤ
ꯑꯦ ꯑꯦ ꯑꯦ ꯑꯦ ꯑꯥ ꯑꯗꯣ ꯃꯥꯗꯗꯤ ꯁꯨꯃꯥꯏꯟꯗꯤ ꯇꯥꯎꯗꯦ ꯅꯨꯄꯤꯅ ꯄꯥꯝꯕ ꯋꯥꯅꯤꯗ ꯍꯥꯏꯕꯗꯤ ꯑꯗꯨꯀꯥꯟꯗꯗꯤ ꯑ ‌ꯐꯣꯟꯒ ꯄꯥꯏꯗꯦ ꯑꯗꯨꯒꯤ
ꯑꯩꯉꯣꯟꯗꯗꯤ ꯃꯥꯅ ꯍꯧꯕꯅꯦ ꯍꯥꯏꯗꯤ ꯇꯦꯛꯁ ꯊꯥꯎ ꯊꯥꯔꯛꯄ ꯍ
ꯀꯔꯤ ꯍꯥꯏꯁꯤꯔ ꯏꯟꯇ꯭ꯔꯦꯁ ꯂꯩꯔꯀꯥꯟꯗ ꯃꯥꯅ ꯑꯃꯨꯛ ꯂꯥꯛ ꯄꯗ ꯅꯪꯒꯤ ꯍꯣꯞꯀ ꯑꯃꯨꯛꯀ ꯋꯥꯡꯕꯀꯣ ꯑꯗꯨꯒꯤꯅꯤ ꯅꯣꯏ ꯑꯅꯤꯗꯣ ꯍꯣꯏ
ꯗ꯭ꯔꯦꯁ ꯂꯩꯔꯖꯨ ꯑꯩ ꯃꯉꯣꯟꯗ ꯀꯣꯜ ꯇꯧꯗꯦꯕ ꯍꯥꯟꯅꯀꯣ
ꯍꯣꯏ ꯍꯥꯟꯅ ꯍꯟꯕ ꯀꯥꯟꯗ ꯑꯩꯅ ꯅꯣꯛꯅꯤꯡꯕꯁꯦ ꯅꯪꯅ ꯑꯩꯈꯣꯏ ꯈꯨꯟꯒꯤ ꯅꯨꯄꯥꯅꯦꯅ ꯇꯥꯎꯔꯒ ꯑꯃꯥ ꯅꯪ ꯀ꯭ꯔꯁ ꯂꯩꯌꯦꯅ ꯅꯨꯡꯉꯥꯏꯅ ꯂꯥꯛꯔꯒ ꯑꯩꯒꯤ ꯃꯤꯡ ꯀꯥꯎꯔꯒ ꯇꯥꯎꯕꯗꯣ ꯑꯗꯨꯒꯤ ꯅꯨꯃꯤꯠ ꯑꯗꯨꯒ ꯅꯪ ꯇꯥꯎꯔ ꯍꯣꯏ ꯑꯗꯨꯒ ꯅꯪꯅ ꯃꯦꯁꯦꯖ ꯊꯥꯔꯛꯑꯦꯅ ꯇꯧꯔꯒ ꯅꯝ ꯅꯣꯏꯒꯤ ꯄꯩꯁꯥꯒꯤ ꯃꯔꯝ ꯑꯗꯨ ꯑꯍ ꯅꯣꯛꯅꯤꯡꯕꯀꯣ ꯁꯦ ꯃꯦꯁꯦꯁꯀ ꯊꯥꯔꯦ ꯑꯦꯅ ꯅꯨꯡꯉꯥꯏꯕ ꯀꯥꯟꯖꯤꯗ ꯅꯪꯅ ꯍꯥꯏꯔꯛꯄꯗꯣ ꯑꯃꯨꯛꯀ
ꯑꯦ ꯄꯩꯁꯥꯒꯤ ꯃꯔꯝ ꯅꯠꯇꯕ ꯑꯩ ꯈꯨꯟꯗ ꯆꯠꯄ ꯃꯇꯝꯗꯗꯤꯀꯣ ꯃꯥꯗꯣ ꯑꯗꯨꯝ ꯒꯦꯝ ꯁꯥꯟꯅꯃꯤꯟꯅꯁꯦ ꯀꯥꯏꯅ ꯑꯩ ꯑꯩꯕꯨ ꯇꯨꯝꯕ ꯀꯥꯟꯗ ꯑꯗꯣ ꯒꯦꯝ ꯁꯥꯟꯅꯕ ꯂꯣꯏꯔꯒ ꯃꯥꯗꯣ ꯑꯗꯨꯝ ꯀꯣꯜ ꯇꯧꯔꯛꯑꯒ ꯀꯣ
ꯍꯣꯏ
ꯑꯩ ꯅꯉꯣꯟꯗ ꯂꯣꯏ ꯋꯥꯔꯤ ꯂꯤꯅꯥ ꯍꯥꯏꯗꯤ ꯑꯗꯨꯝ ꯑꯦ ꯏꯕꯥꯅꯤꯒꯤ ꯃꯦꯁꯦꯁꯁꯨ ꯅꯪ ꯄꯥꯕꯅꯦ ꯑꯩ ꯅꯪꯉꯣꯟꯗ ꯄꯥꯍꯟꯕꯅꯦ ꯑꯗꯣ ꯑꯩꯅ ꯍꯧꯕ ꯁꯨꯞꯅꯠ ꯅꯠꯇꯦ ꯑꯩꯅ ꯍꯧꯕ ꯅꯠꯇꯦ
ꯎꯝ ꯈꯪꯗꯦ ꯁꯨꯃꯥꯏꯅ ꯇꯥꯎꯔꯒꯀꯣ ꯃꯥꯁꯦ ꯈꯨꯇꯥꯛꯇ ꯆꯦꯟꯖ ꯇꯧꯕ ꯋꯥꯅꯤꯗ
ꯑꯗꯨ ꯃꯇꯝꯗ ꯑꯩꯁꯨ ꯑꯉꯥꯡ ꯑꯣꯏꯕꯒꯤꯒꯣ ꯍꯧꯖꯤꯛ ꯑꯣꯏꯔꯗꯤ ꯑꯥ ꯀꯥꯟꯅꯗꯦ ꯗꯔꯀꯥꯔ ꯇꯥꯗꯦ ꯍꯥꯏꯕ ꯌꯥꯕꯀꯣ ꯑꯗꯨ ꯃꯇꯝꯗꯗꯤ ꯑꯩꯁꯨ ꯈꯔ ꯑꯉꯥꯡ ꯑꯣꯏꯔꯤꯅꯀꯣ
ꯑ
ꯍꯥꯏꯗꯤ ꯑꯗꯨꯝ ꯀꯔꯤ ꯍꯥꯏꯁꯤꯔꯥ ꯑꯗꯨꯕꯨ ꯍꯧꯖꯤꯛꯇꯤ ꯃꯥ ꯅꯨꯄꯤꯒꯤ ꯁ꯭ꯇꯦꯇꯥꯁꯇꯣ ꯀ꯭ꯔꯤꯟꯁꯣꯠ ꯂꯧꯔꯒ ꯈꯣꯟ ꯑꯗꯨꯝ ꯑꯩꯉꯣꯟꯗ ꯑꯩꯅ ꯋꯥ ꯍꯥꯏ ꯍꯥꯏꯅꯤꯉꯥꯏ ꯂꯩꯇ꯭ꯔꯕꯒꯤ ꯅꯨꯡꯉꯥꯏ
ꯍꯣꯏ
ꯍꯣꯏ ꯅꯨꯡꯉꯥꯏ ꯅꯨꯡꯁꯤꯖꯕ ꯑꯣꯏꯁꯅꯨ ꯃꯕꯥꯅꯤꯁꯨ ꯍꯥꯏꯅ ꯑꯩ ꯕꯣꯔ ꯄꯤꯕꯤꯔꯝꯕꯅꯤ
ꯎꯝ
ꯍꯥꯏꯗꯤ ꯃꯥꯁꯨ ꯑꯩꯉꯣꯟꯗ ꯇꯧꯕꯤꯕꯒꯨꯝꯅ ꯑꯗꯨ ꯅꯨꯄꯤꯗꯁꯨ ꯇꯧꯕꯤꯔꯗꯤ ꯃꯥꯁꯨ ꯅꯨꯡꯉꯥꯏꯔꯣꯏꯕ ꯀꯣ ꯍꯥꯏꯗꯤ ꯑꯗꯨ ꯅꯨꯄꯤꯁꯣ
ꯄꯤꯒꯤ ꯃꯤꯡ ꯑꯣ ꯅꯨꯄꯤꯒꯤ ꯁꯛꯇꯤ ꯅꯪ ꯈꯪꯔꯝꯒꯅꯤ
ꯊꯥꯔꯑꯦ ꯎꯝ ꯎꯝ ꯊꯔꯛꯑꯦ ꯌꯥꯝ ꯑꯍꯟ ꯑꯁ ꯌꯥꯝ ꯋꯥꯡꯕꯁꯨ ꯅꯠꯗꯦꯀꯣ
ꯍꯣꯏ ꯋꯥꯡꯕꯗꯤ ꯅꯠꯇꯦꯗ
ꯎꯝ ꯑꯗꯨ ꯑꯩ ꯑꯣꯏ ꯑꯉꯥꯡ ꯃꯥꯜꯂꯦ
ꯁ꯭ꯄꯦꯛ ꯁ꯭ꯄꯦꯛ ꯀ ꯍꯥꯞꯄꯅꯤ
ꯎꯝ ꯑꯗꯣ ꯃꯥꯒꯤ ꯏꯁꯇꯦꯇꯁꯁꯨ ꯊꯥꯔꯛꯑꯦ ꯅꯍꯥꯟ ꯅꯣ ꯀꯩꯅꯣꯗꯣ ꯕꯣꯜ ꯀꯥꯗꯕ ꯅꯨꯃꯤꯠꯇꯣ ꯃꯥꯒꯤ ꯅꯨꯄꯤꯅꯀꯣ ꯍꯥꯏꯔꯛꯄ ꯑꯁ ꯑꯩꯒꯤ ꯕꯣꯏ ꯐ꯭ꯔꯦꯟꯗꯤ ꯈꯪꯗ꯭ꯔꯤꯌꯦ ꯕꯣꯜ ꯄꯣꯗꯦ ꯄꯣꯢ ꯍꯥꯏꯕꯁꯦ ꯀꯥꯏꯅꯀꯣ
ꯑꯥ ꯎꯝ
ꯈꯪꯗꯦ ꯑꯗꯨꯝ ꯈꯔ ꯁꯣ ꯑꯣꯐ ꯇꯧꯅꯤꯡꯕ ꯃꯥꯜꯂꯦ ꯃꯈꯣꯟꯅ ꯊꯥꯔꯛ ꯑ ꯍꯣ ꯍꯣ ꯍꯣꯏ ꯅꯨꯡꯉꯥꯏꯅ ꯅꯨꯡꯁꯤꯖꯕ ꯑꯣꯏꯁꯅꯨ ꯍꯥꯏꯔ ꯑꯩꯁꯨ ꯑꯌꯨꯛ ꯐꯖꯅ ꯍꯥꯏꯕꯤ ꯈ꯭ꯔꯝꯅꯦ
ꯅꯪꯗꯤ ꯄꯥꯕꯨꯡꯒ ꯐꯖꯅ ꯅꯨꯡꯁꯤꯅꯧ ꯑꯗꯨꯗꯒꯤ ꯍꯦꯟ ꯐꯪꯉꯣ
ꯄꯕꯨꯡꯗꯤ ꯑꯩꯒꯨꯝꯕ ꯅꯨꯄꯤ ꯄꯥꯝꯗꯦ ꯍꯥꯏꯌꯦ ꯑꯁꯦꯡꯕ ꯑꯩ ꯅꯪꯉꯣꯟꯗ ꯂꯤꯕꯗꯣ
ꯎꯝ
ꯃꯥꯗꯤ ꯑꯗꯨꯝ ꯑꯆꯤꯟ ꯑꯩꯅ ꯄ꯭ꯔꯞ ꯄ꯭ꯔꯞ ꯉꯥꯡꯕꯗꯣ ꯑꯗꯨꯒꯨꯝꯕꯃꯥ ꯄꯥꯝꯗꯦ ꯍꯥꯏꯌꯦ ꯏꯪ ꯇꯞꯄ ꯑꯣꯏꯅ ꯄꯥ ꯄꯥꯝꯃꯦ ꯍꯥꯏꯌꯦ ꯑꯁꯦꯡꯕ ꯅꯨꯡꯁꯤꯔꯁꯨ ꯄꯥꯝꯗ꯭ꯔꯗꯤ ꯀꯃꯥꯏꯅ ꯂꯩꯃꯤꯟꯅꯗꯣꯏꯅꯣ ꯍꯥꯏꯕꯗꯣ ꯃꯥ ꯑꯩꯁꯨ ꯍꯥꯏꯕ ꯑꯩꯁꯨ ꯅꯪ ꯄꯥꯝꯗꯦ ꯑꯗꯨꯗꯤ ꯍꯥꯏꯕ
ꯅꯣꯏꯅꯤꯒꯤ ꯋꯥꯔꯤꯁꯨ ꯑꯁ ꯒ꯭ꯌꯥꯟ ꯇꯥꯔꯦ
ꯏꯕꯥꯅꯤꯗꯤ ꯂꯩꯃꯤꯟꯅꯕ ꯁꯨꯛꯌꯥ ꯌꯥꯔꯣꯏ ꯃꯥꯗꯤ ꯑꯩꯉꯣꯟꯗ ꯑꯗꯨꯝ